ꯍꯜꯂꯣ
ꯅꯨꯡꯉꯥꯢꯔꯤꯕꯣ
ꯍꯜꯂꯣ ꯑꯥꯎ
ꯀꯃꯥꯏ ꯀꯃꯥꯏꯅꯗꯣ ꯂꯩꯔꯤꯒꯦ ꯍꯧꯖꯤꯛ ꯒꯥꯟꯁꯤꯕꯨ
ꯢꯕꯥꯅꯤ ꯉꯔꯥꯡ ꯀꯣꯏꯂꯔ ꯆꯥꯔꯨꯔꯒꯤ ꯉꯁꯤꯐꯥꯎ ꯑꯃꯨꯛ ꯆꯥꯅꯤꯡꯉꯒ ꯂꯩꯔꯤꯅꯦ
ꯑꯣ ꯑꯗꯨꯗꯤ ꯑꯗ꯭ꯔꯣꯗ ꯑꯣꯏꯅ ꯆꯠꯂꯁꯤ ꯀꯥꯟꯅꯗꯦ
ꯑꯗꯨꯅ ꯐꯗꯣꯏꯅꯦ ꯑꯩꯅ ꯐꯣꯟ ꯇꯧꯔꯛꯑꯕꯅꯤꯅꯦ ꯆꯠꯂꯨꯁꯦ ꯂꯥꯛꯑꯣꯅ ꯑꯩꯅ ꯑꯩ ꯊꯕꯛ ꯆꯤꯟꯂꯤ ꯄꯤꯁꯥ ꯇꯥꯜꯂꯤꯅ ꯍꯥꯅ ꯍꯥꯏꯈꯤꯕꯅꯤꯅꯦ
ꯁꯤ ꯍꯌꯦꯡꯗꯤ ꯌꯥꯔꯣꯏꯗ ꯍꯥꯏꯕꯩ ꯋꯥꯅꯤꯗ
ꯑꯥ ꯒꯥꯔꯤ ꯃꯆꯥꯗꯅꯤꯗ ꯔꯦꯟ ꯌꯦꯡ ꯊꯣꯛꯎꯁꯦ ꯍꯥꯏꯕꯅꯤ ꯌꯧꯕ ꯌꯧꯗꯕ ꯑꯗꯨ ꯏꯁꯥ ꯐꯨꯒꯠꯄ ꯃꯥꯜꯂꯤ ꯍꯟꯗꯛꯁꯦ ꯑꯩꯁꯦ ꯀꯣꯂꯔ ꯄꯣꯟꯒ ꯎꯈꯤꯗ꯭ꯔꯥ ꯑꯥ ꯀꯣꯂꯔ ꯄꯣꯟꯒ ꯎꯈꯤꯗ꯭ꯔꯦ ꯉꯥ ꯉꯔꯥꯡ ꯀꯣꯢꯂꯥꯔ ꯆꯥꯕꯩꯔ ꯈꯪꯗꯦ
ꯀꯣꯏꯂꯔ ꯆꯥꯕꯩꯔꯥ ꯀꯦꯂꯣꯔꯤ ꯌꯥꯝꯅ ꯌꯥꯝꯅ ꯊꯛꯆꯟꯕꯩꯔꯣ
ꯅꯪꯗꯤ ꯑꯅꯤꯗꯨꯒꯤ ꯃꯔꯛꯇ ꯑꯃꯗꯤ ꯑꯣꯏꯔꯦ ꯀꯣꯜꯂꯥꯔ ꯕꯣꯟꯒ ꯎꯔꯛꯇ꯭ꯔꯦ ꯋꯦꯠ ꯑꯝꯇ ꯌꯦꯡꯁꯤꯔ ꯈꯪꯗꯦꯅꯦ ꯑꯩꯕꯣ
ꯀꯦꯂꯤꯔꯤ ꯑꯌꯥꯝꯕ ꯊꯥꯛꯆꯤꯟꯕꯩ ꯑꯣꯏꯔꯝꯕꯁꯨ ꯌꯥꯏꯅꯦ
ꯑꯗꯨ ꯑꯣꯏꯔꯝꯕꯁꯨ ꯌꯥꯢ ꯍꯟꯗꯛꯇꯤ ꯈꯔ ꯇꯣꯏꯔꯦ ꯏꯁꯥ ꯐꯒꯠꯅꯕ ꯍꯥꯢꯅ
ꯢꯁꯥ ꯐꯒꯠꯅꯕ ꯗꯥꯏꯠꯁꯦ ꯃꯦꯟꯇꯦꯟ ꯇꯧꯕꯅꯦꯕ
ꯑꯣ
ꯍꯛꯆꯥꯡ ꯐꯍꯟꯗꯕꯁꯨ ꯌꯥꯗꯦꯗꯣ
ꯑꯥꯎ
ꯍꯛꯆꯥꯡ ꯐꯕꯅ ꯂꯟꯅꯤ ꯍꯥꯏꯅꯤ
ꯁꯨꯝ ꯃꯤꯅ ꯎꯨꯕꯗ ꯐꯤꯠ ꯑꯣꯏꯗ꯭ꯔꯒꯗꯤ ꯀꯤꯗꯦꯗꯅ
ꯃꯥꯅꯦ ꯑꯁꯣꯟꯕ ꯃꯥꯜꯂꯗꯤ
ꯑꯁꯣꯟꯕ ꯃꯥꯜꯂꯗꯤ ꯊꯕꯛꯇ ꯇꯧꯔꯁꯨ ꯊꯕꯛ ꯁꯨꯕ ꯉꯝꯃꯣꯏ ꯈꯟꯈꯤꯗꯨꯏꯅꯤ
ꯎꯝ
ꯃꯤ ꯌꯨ ꯑꯦꯐ ꯁꯤ ꯌꯥꯎꯕ ꯌꯨ ꯑꯦꯐ ꯁꯤꯒꯤ ꯑꯐꯥꯎꯞ ꯑꯣꯏꯕ ꯁꯦꯀ꯭ꯌꯨꯔꯤꯇꯤ ꯒꯥꯔꯠ ꯑꯣꯏꯕ ꯐꯪꯉꯤꯗꯣ ꯎꯨꯗ꯭ꯔꯣ ꯑꯗꯨ ꯃꯥ ꯌꯨ ꯑꯦꯞ ꯁꯤ ꯌꯥꯎꯔꯝꯗ꯭ꯔꯗꯤ ꯐꯪꯈꯤꯗ꯭ꯔꯣ
ꯀꯩꯅꯣ ꯌꯨ ꯑꯦꯞ ꯁꯤ ꯌꯥꯎꯕ ꯁꯦꯀ꯭ꯌꯨꯔꯤꯇꯤ ꯒꯥꯔꯠ ꯑꯣꯏꯕ ꯐꯪꯉꯦ ꯑꯗꯨꯗꯤ ꯀꯩꯅꯣ ꯑꯩ ꯈꯪꯗꯦ
ꯌꯨ ꯑꯦꯐ ꯁꯤ ꯌꯨ ꯑꯦꯐ ꯁꯤꯒꯤ ꯑꯐꯕ ꯑꯃ ꯂꯩꯌꯦꯕ ꯁꯥꯏꯒꯤ ꯁꯤ ꯑꯩꯈꯣꯏ ꯁ꯭ꯋꯥꯏꯒꯤꯗꯤ ꯁ꯭ꯋꯥꯏꯒꯤꯃꯛꯇꯤ ꯅꯠꯇꯕ ꯑꯗꯨꯗ ꯁꯦꯀ꯭ꯌꯨꯔꯤꯇꯤ ꯒꯥꯔꯠ ꯑꯣꯏꯈ꯭ꯔꯦꯕ ꯃꯥꯗꯣ ꯊꯕꯛ ꯑꯃ ꯐꯪꯉ ꯇꯕꯒꯤ ꯑꯗꯣ ꯐꯪꯉꯛꯇꯔꯤꯗꯣ ꯑꯗꯨ ꯐꯪꯉꯤꯗꯣ ꯃꯥ ꯑꯗꯨ ꯑꯣꯏꯔꯝꯕꯒꯤ ꯃꯁꯥ ꯐꯪꯕꯒꯤ
ꯃꯁꯥ ꯐꯕꯩ ꯑꯣꯏꯕ ꯌꯥꯏꯅꯦꯕ
ꯁꯦꯀꯨꯔꯤꯇꯤ ꯒꯥꯔꯗ ꯑꯣꯏꯕ ꯌꯥꯏꯅꯦ ꯑꯩꯈꯣꯏꯗꯤ ꯑꯣꯏꯕꯤ ꯌꯥꯝ ꯌꯥꯕꯅ
ꯃꯥꯅꯦ ꯃꯥꯅꯦ ꯁꯦꯀ꯭ꯌꯨꯔꯤꯇꯤꯗꯣ ꯑꯩꯈꯣꯏ ꯑꯣꯏ ꯗꯔꯀꯥꯔ ꯂꯩꯕꯗꯣ
ꯑꯩꯈꯣꯏꯅ ꯑꯣꯏꯅ ꯅꯦꯛꯄ ꯃꯊꯧ ꯇꯥꯔꯛꯀꯅꯦꯕ
ꯑꯩꯈꯣꯏꯅ ꯅꯦꯛꯄ ꯃꯊꯧ ꯇꯥꯕꯗꯣ
ꯋꯦꯠꯁ ꯑꯝꯇ ꯑꯣꯟꯊꯣꯛꯑ ꯌꯦꯡ ꯇꯥꯔꯦ ꯈꯔ ꯍꯦꯟꯀꯠꯂꯝꯃꯅꯤ ꯑꯩ ꯈꯪꯉꯦ
ꯍꯦꯟꯀꯠꯂꯝꯃꯅꯤ ꯌꯦꯡꯊꯣꯛꯑꯣ ꯑꯩꯁꯨ ꯍꯦꯟꯀꯠꯂ ꯃꯥꯜꯂꯦ ꯉꯁꯤꯗꯤ ꯇꯨꯝ ꯍꯧꯒꯠꯂꯛꯄꯗ ꯈꯪꯒ꯭ꯔꯥꯎꯒ ꯆꯤꯜ ꯂꯩꯔꯝꯃꯤ ꯎꯝ ꯑꯩ ꯑ ꯍꯟꯗꯛ ꯈꯔ ꯍꯟꯊꯖꯔꯦꯅ ꯍꯔꯥꯎꯔꯝꯕꯅꯦ ꯑꯗꯨꯒ ꯆꯥꯕꯤ ꯊꯛꯄꯤꯖꯦ ꯈꯔ ꯀꯟꯇ꯭ꯔꯣꯜ ꯇꯧꯗ ꯌꯥꯗ꯭ꯔꯦ ꯍꯟꯗꯛꯇꯤ
ꯂꯝꯖꯦꯟ ꯆꯦꯟꯕꯖꯨ ꯑ ꯀꯤꯂꯣꯃꯤꯇꯔ ꯑꯃ ꯐꯗꯦ ꯆꯦꯟꯕꯗꯩ ꯍꯦꯟꯅ ꯉꯝꯗꯦ
ꯂꯝꯖꯦꯟꯗꯤ ꯌꯥꯝ ꯆꯦꯟꯖꯅꯤꯡꯉꯦꯕꯀꯣ ꯑꯗꯨꯒꯅꯦ ꯑꯩꯗꯤ ꯈꯨ ꯍꯦꯛꯇ ꯍꯥꯏꯌꯦꯕ ꯑꯦꯟ ꯂꯨꯝꯃꯟꯕꯩ ꯍꯥꯟꯅ ꯂꯣꯁ ꯇꯧꯔꯒ ꯆꯦꯟꯕꯅ ꯐꯗꯣꯏ ꯃꯥꯟꯂꯦ
ꯎꯝ ꯑꯗꯩ ꯆꯠꯄ ꯑꯣꯏꯔꯒꯖꯨ ꯎꯝ ꯆꯤꯠ ꯆꯥ ꯀꯟꯅ ꯀꯟꯅ ꯆꯠꯄꯗꯣ ꯑꯗꯨꯃꯥꯏꯅ ꯈꯔ ꯇꯧꯔꯒ ꯄ꯭ꯔꯦꯁꯔ ꯌꯥꯝ ꯄꯤꯗꯕꯤꯗ ꯆꯦꯟꯕ ꯑꯖꯤꯅ ꯈꯨꯗ ꯑ‌ ꯈꯨꯗ ꯑꯥ ꯑꯗꯨ ꯇꯧꯔꯒ ꯈꯔ ꯑꯗꯨꯋ ꯎꯝ ꯈꯨꯗ ꯄ꯭ꯔꯦꯁꯔ ꯄꯤꯕꯅꯤꯅ ꯑꯗꯨꯃꯥꯏꯅ ꯈꯔ ꯈꯔ ꯇꯧꯔꯒ
ꯄꯤꯕꯑ
ꯍꯟꯊꯕ ꯍꯥ ꯍꯟꯗꯍꯟꯕ ꯑꯃ ꯆꯪꯉꯦ ꯑꯟꯗꯥꯥꯏ ꯈꯥ ꯐꯔꯛꯀꯅꯤ ꯑꯩꯁꯨ ꯅꯥꯏꯌꯦꯕ ꯈꯨꯗꯣ ꯑꯩꯗꯤ ꯑꯩ ꯋꯦꯠ ꯌꯥꯝꯕ ꯅꯠꯇꯦ ꯑꯗꯨꯃꯛ ꯑꯣꯏꯔꯖꯨ ꯅꯨꯡꯇꯤ ꯁꯨꯝꯖꯦꯟꯖꯟꯂꯛꯑꯗꯤ ꯑꯩꯁꯨ ꯅꯥꯔꯛꯑꯦꯕ ꯈꯨꯎꯒꯖꯦ
ꯑꯥ ꯑꯥ ꯑꯥ ꯀꯩꯅꯣꯗꯣ ꯄ꯭ꯔꯦꯁꯔ ꯃꯥꯅ ꯂꯣꯏ ꯄꯨꯕ ꯑꯣꯏꯕꯗꯣ
ꯎꯝ ꯑꯗꯩ ꯑꯃꯨꯛ ꯑ ꯑꯩꯈꯣꯏꯅ ꯇꯣꯡ ꯑ ꯈꯣꯡꯎꯞꯁꯤꯁꯨ ꯑꯐꯕ ꯇꯣꯡꯕ ꯅꯠꯇꯦꯗꯣ ꯃꯤꯗꯤ ꯈꯣꯡꯎꯞ ꯑꯐꯕ ꯇꯣꯡꯅꯩꯅꯤ ꯑꯗꯩ ꯀꯣꯏꯂꯥꯁ ꯃꯊꯛꯇ ꯆꯦꯟꯁꯜꯂꯤꯅꯤ ꯑ ꯀꯣꯏꯂꯥꯁ ꯃꯊꯛꯇ ꯆꯦꯟꯁꯜꯂꯤꯅꯤ ꯍꯥꯏꯗꯤ ꯑꯈꯣꯏꯒꯤ ꯁꯣꯞ ꯑꯦꯞꯖꯣꯞꯇ ꯇꯧꯗꯦꯕ ꯗꯦꯜ ꯈꯣꯡꯁꯦ ꯑꯩꯅ ꯑꯩꯅ ꯇꯣꯡꯉꯤꯗꯨꯗꯤ ꯔꯟꯅꯤꯡ ꯁꯨꯑꯅ ꯇꯣꯉꯥꯟ ꯊꯣꯛꯏꯗꯅ ꯑꯗꯨꯝꯕ ꯇꯧ ꯇꯧꯒꯗꯕꯅꯦꯕ ꯇꯥꯡꯁꯨ ꯇꯥꯡꯕ ꯗꯩ ꯑꯃꯨꯛ ꯀꯣꯏꯂꯥꯁ ꯃꯊꯛꯇ ꯆꯦꯟꯖꯟꯂꯦ ꯑꯩꯈꯣꯏꯅ
ꯑꯁ ꯈꯪꯗ꯭ꯔꯦ ꯍꯧꯖꯤꯛꯀꯥꯟꯖꯦ ꯈꯨꯎꯒꯖꯦ ꯅꯥꯍꯜꯂꯛꯑꯕ ꯈꯪꯗꯦꯗ ꯃꯣꯏ ꯀꯩꯅꯣ ꯈꯣꯡꯎꯞ ꯁꯥꯕ ꯀꯥꯡꯒꯨꯅ
ꯑꯧ
ꯈꯨꯎ ꯈꯣꯡ ꯑꯇꯥꯡꯕꯖꯦ ꯇꯣꯡꯗꯗꯤ ꯈꯨ ꯅꯥꯔꯣ ꯀꯥꯏ ꯁꯦꯝꯃꯛꯑꯕ ꯈꯪꯗꯦꯗ ꯑꯣꯏ ꯈꯨꯎꯞ ꯑꯇꯥꯡꯕ ꯂꯩꯍꯟꯅꯕ ꯀꯝꯄꯜꯁꯔꯤ ꯇꯥꯔꯛꯇ꯭ꯔꯣ ꯋꯥꯛꯀꯤꯡ ꯆꯦꯟꯒꯦ ꯍꯥꯏꯗꯤ ꯈꯣꯡꯎꯞ ꯑꯇꯥꯡꯕ ꯑꯃꯃꯨꯛ
ꯑꯈꯣꯏꯅꯖꯨ ꯌꯥꯝ ꯈꯟꯖꯜꯂꯨꯕꯩꯅꯤꯗ ꯈꯟꯖꯟꯗꯕꯤꯗ ꯄꯞ ꯕꯞ ꯇꯧꯕꯗ ꯀꯩꯁꯨ ꯇꯧꯗꯦ ꯑꯩꯖꯨ ꯌꯥꯝ ꯆꯦꯟꯖꯤꯜꯂꯀꯥꯟ ꯅꯥꯏꯑꯦ ꯍꯥꯏꯕꯋꯥꯅꯤ ꯑꯩ ꯑꯩꯅ ꯇꯣꯡꯉꯖꯤꯕꯨꯛ ꯆꯝꯉꯥꯒ ꯄꯤꯕꯅꯦ
ꯑꯗꯨꯅꯦ ꯍꯥꯏꯖꯦ ꯑꯩꯖꯨ ꯑꯗꯨꯃꯥꯏ ꯇꯥꯡꯕꯗꯤ ꯇꯣꯡꯅꯤꯡꯗꯦꯕ ꯄꯩꯁꯥꯗꯨ ꯍꯧꯖꯤꯛꯇꯤ ꯌꯥꯝ ꯄꯥꯝꯃꯨꯔꯦꯗꯅ ꯍꯥꯟꯅꯕꯨꯗꯤ ꯄꯪꯂꯩ ꯂꯩꯊꯣꯛꯑꯖꯨ ꯈꯣꯠꯂꯖꯨ ꯀꯤꯝ ꯈꯜꯂꯝꯗꯦ
ꯎꯝ
ꯍꯧꯖꯤꯛꯇꯤ ꯌꯥꯔꯛꯇ꯭ꯔꯦꯕ
ꯑꯗꯒꯤ ꯀꯣꯏꯂꯥꯁ ꯃꯊꯛꯇ ꯇꯧꯕꯖꯦ ꯁꯣꯛꯁ ꯑꯦꯞꯖꯣꯞꯁꯦ ꯀꯌꯥ ꯇꯧꯗꯕꯅꯦꯕ ꯀꯩꯅꯣꯒꯨꯝꯕ ꯆꯦꯟꯕꯅ ꯐꯕꯅꯦꯕ ꯒꯥꯔꯗꯦꯟꯒꯨꯝꯕ ꯂꯝ ꯄꯥꯛꯀꯨꯝꯕ ꯆꯦꯟꯕꯁꯤꯅ ꯈꯔ ꯅꯨꯡꯉꯥꯏꯕꯅꯦꯕ ꯑꯥ ꯑꯥ ꯑꯥ ꯑꯗꯨꯝꯕꯗ ꯑꯩ ꯆꯦꯜꯂꯝꯃꯦꯕ ꯑꯁꯣꯝꯗ ꯂꯩꯕꯗꯨꯗ ꯈꯔ ꯄꯥꯛꯄ ꯂ ꯑꯃ ꯂꯩ ꯍꯧꯖꯤꯛꯇꯤ ꯆꯪꯕ ꯌꯥꯒꯤꯗ꯭ꯔꯦꯕ
ꯎꯝ
ꯑꯗꯨ ꯔꯥꯎꯟ ꯑꯅꯤꯗꯪꯒ ꯆꯦꯟꯕꯗ ꯑꯗꯨꯝ ꯌꯥꯏꯑꯦꯕ
ꯑꯗꯨꯒꯅꯦ ꯁꯨꯝ ꯏꯟꯇꯔꯦꯁꯇꯤꯡ ꯑꯣꯏꯕ ꯑꯃ ꯍꯥꯏꯔꯒꯗꯤꯅꯦ ꯑꯩꯈꯣꯏꯒꯤ ꯃꯅꯤꯄꯨꯔꯒꯤ ꯑꯣꯏꯅ ꯁꯒꯣꯜꯖꯦ ꯁꯨꯝ ꯁ꯭ꯄꯦꯁꯦꯜ ꯑꯣꯏꯗꯅ
ꯎꯝ
ꯁꯒꯣꯜ ꯊꯧꯕꯖꯦ ꯊꯤ ꯇꯝꯅꯤꯡꯉꯦꯉꯣ
ꯑꯩꯖꯨ ꯇꯝꯅꯤꯡꯉꯦ ꯑꯥ ꯍꯧꯖꯤꯛꯀꯥꯟ ꯌꯥꯝ ꯇꯝꯅꯔꯤꯕꯅꯦ
ꯍꯧꯖꯤꯛꯀꯥꯟꯗꯤ ꯌꯥꯝ ꯊꯥꯒꯠꯅꯔꯛꯇ꯭ꯔꯅꯦ ꯑꯩꯈꯣꯏ ꯁꯤ ꯏꯕꯨꯙꯧ ꯃꯥꯔꯖꯤꯡꯒꯤ ꯖꯒꯥ ꯑꯗꯨꯋꯥꯏꯗꯒ ꯊꯥꯒꯠꯇ꯭ꯔꯥ
ꯑꯧ
ꯑꯇꯩꯗꯤ ꯈꯪꯗꯦ ꯑꯗꯨꯒꯤꯗꯣ ꯁꯨꯝ ꯑꯩ ꯎꯔꯝꯃꯦꯕ ꯀꯩꯅꯣ ꯃꯇꯝ ꯈꯔ ꯃꯃꯥꯡꯗ
ꯎꯝ
ꯑꯥ ꯇꯝꯅꯤꯡꯕꯋꯥꯅꯤꯗ ꯑꯝꯇꯪ ꯇꯝꯊꯣꯛꯄꯗꯤ ꯐꯕꯖꯥꯠꯅꯦ
ꯖꯥꯏ ꯍꯩꯔꯣꯏꯗꯣꯏꯅꯤꯅꯦ ꯑꯗꯨꯖꯨ ꯊꯥꯏꯅꯗꯤ ꯑꯗꯨ ꯊꯥꯏꯟꯗꯤ ꯑꯗꯨꯗꯣ ꯑꯩꯈꯣꯏ ꯍꯩꯇ ꯌꯥꯗꯕ ꯁ꯭ꯀꯤꯜ ꯑꯃ ꯑꯣꯏꯔꯝꯃꯤꯅꯦꯕ
ꯑꯥ ꯍꯧꯖꯤꯛꯇꯤ ꯍꯩꯔꯖꯨ ꯀꯩ ꯍꯥꯏꯗꯣꯏꯅꯣ ꯐꯦꯁꯟ ꯔꯣꯝꯗ ꯑꯣꯏꯅꯗꯤ ꯆꯠꯂꯦ ꯑꯗꯣꯏ ꯇꯥꯔꯖꯨ
ꯍꯌꯦꯡꯋꯥꯏ ꯑꯩꯈꯣꯏꯒꯤ ꯖꯦꯅꯦꯔꯦꯁꯟꯗꯗꯤ ꯁꯨꯃꯥꯏꯟ ꯇꯧꯔꯛꯏ ꯀ ꯍꯥꯏꯕ ꯑꯃꯗꯤ ꯍꯥꯏꯕꯝ ꯂꯩꯔꯔꯣꯏꯗꯣꯏꯅꯦ ꯍꯥꯏꯕ ꯅꯣꯏ ꯑꯉꯥꯡ ꯑꯣꯏꯔꯤꯉꯩꯗ ꯁꯨꯃꯥꯏꯅ ꯁꯒꯣꯟꯗ ꯆꯠꯂꯦꯌꯦ ꯑꯣꯔ ꯁꯟꯒꯥꯔꯤꯗ ꯆꯠꯂꯦꯌꯦ ꯅꯣꯏ ꯇꯣꯡꯉꯛꯄ꯭ꯔꯥ ꯍꯪꯉꯛꯇꯣꯏꯅꯦꯕ
ꯃꯣꯏꯗꯤ ꯂꯥꯏꯔꯤꯛꯇ ꯌꯥꯎꯔꯕꯅꯤꯅ
ꯎꯝ
ꯑꯩꯈꯣꯏꯅꯗꯤ ꯃꯣꯏ ꯑꯗꯨꯏ ꯄꯣꯠꯇꯣ ꯑꯦꯛꯁꯄꯔꯤꯌꯦꯟꯁ ꯐꯥꯎ ꯇꯧꯗ꯭ꯔꯒꯗꯤ ꯍꯥꯏꯕ ꯑꯃꯨꯛ ꯈꯨꯝꯕꯗ ꯂꯥꯟꯅ ꯈꯣ ꯑꯁ ꯊꯧꯔꯛꯑꯦꯍꯦ ꯍꯥꯏꯖꯤꯟꯕꯗꯤ ꯌꯥꯔꯣꯏꯗꯨꯏꯅꯤꯗꯅ
ꯑꯥꯎ ꯑꯗꯩ ꯍꯧꯖꯤꯛ ꯑꯗꯨ ꯇꯧꯔꯩꯖꯨ ꯈꯔ ꯈ ꯀꯩꯅꯣ ꯇꯧꯅꯤ ꯈꯜꯂꯦ ꯍꯥꯏꯗꯤ ꯁꯪꯒꯣꯟ ꯀꯩꯀꯥꯖꯦ ꯂꯝꯕꯤꯗ ꯀꯩꯗ ꯄꯪ ꯀꯩꯅꯣ ꯄꯪꯂꯩꯗ ꯂꯩꯍꯜꯂꯒ ꯃꯒꯨꯟ ꯍꯟꯗꯍꯜꯂꯦꯕ ꯑꯗꯣ ꯍꯧꯖꯤꯛ ꯑ ꯍꯨꯖꯤꯛ ꯈꯔ ꯆ ꯑꯗꯨꯒꯤ ꯆꯠꯅꯕꯝ ꯂꯥꯛꯏꯖꯤꯅꯗꯤ ꯈꯔ ꯃꯒꯨꯟꯗꯤ ꯈꯔ ꯍꯥꯞꯄꯛꯑꯅꯤ ꯁꯨꯝ ꯃꯄꯥꯟꯂꯣꯝ ꯀꯩꯗꯗꯤ ꯇꯥꯡꯅꯩꯅꯤꯗꯅ ꯄꯩꯁꯥ ꯄꯥꯏꯕ ꯃꯤꯅ ꯊꯧ-ꯊꯧꯅꯩꯅꯤꯗꯅ ꯁꯪꯒꯣꯟ ꯊꯧꯕꯖꯦ
ꯃꯣꯏꯅ ꯑꯩꯈꯣꯏꯅ ꯅꯍꯥꯟ ꯂꯝꯒꯤ ꯃꯇꯥꯡ ꯑꯃ ꯋꯥꯔꯤ ꯁꯥꯕ ꯃꯇꯝꯗ ꯑꯩꯈꯣꯏꯅ ꯂꯝꯕꯤ ꯂꯩꯇꯦꯅ ꯋꯥꯔꯤꯗꯣ
ꯎꯝ
ꯒꯥꯔꯤ ꯊꯧꯕꯒꯤꯅꯦꯕ ꯁꯒꯣꯜ ꯑꯣꯏꯔꯗꯤ ꯂꯝꯕꯤ ꯂꯩꯇꯕ ꯍꯥꯏꯁꯦ ꯂꯩꯇꯦ ꯀꯩꯅꯣ
ꯑꯥ
ꯅꯠꯇ꯭ꯔꯣ
ꯑꯗꯨꯃꯥꯏꯅ ꯇꯧꯕ ꯌꯥꯕꯖꯥꯠꯅꯤ ꯍꯥꯏꯗꯤ ꯃꯅꯨꯡ ꯃꯌꯥꯏ ꯊꯪꯕ ꯖꯒꯥꯗ ꯂꯩꯔꯁꯨ ꯁꯒꯣꯜꯗꯨ ꯊꯧꯗꯔ ꯊꯣꯛꯂꯛ ꯑꯥꯗꯤ ꯄꯣꯁꯇꯤ ꯇꯥꯅꯤꯍꯦ
ꯇꯅꯤ
ꯄꯥꯝꯗꯤ ꯌꯥꯝ ꯄꯥꯝꯃꯦ ꯁꯒꯣꯜꯒꯨꯝꯕꯁꯦ ꯍꯩꯖꯤꯟꯕ ꯑꯃꯗꯤ ꯆꯪꯕ ꯖꯥꯅꯦ ꯄꯩꯁꯥ ꯈꯔ ꯄꯥꯏꯈꯠꯂꯛꯑꯗꯤ ꯑꯝꯇ ꯇꯝꯊꯣꯛꯁꯤꯕ ꯑꯩꯈꯣꯏ ꯈꯤꯇꯪ ꯆꯍꯤ ꯌꯥꯝꯁꯤꯟ ꯈ꯭ꯔꯗꯤ ꯑꯃꯨꯛ ꯇꯟꯁꯤꯜꯂꯛꯑꯅꯤ
ꯑꯥꯏꯗꯤꯌꯥꯁꯤ ꯌꯦꯡꯉꯨꯅꯦ ꯁꯒꯣꯜꯒꯤ ꯑꯗꯨ ꯇꯝꯍꯜꯂꯒ ꯄꯩꯁꯥꯁꯨ ꯇꯥꯜꯂꯤꯅꯦ ꯑꯥꯏꯗꯤꯌꯥꯕꯨ ꯂꯩꯔꯒꯗꯤ ꯄꯩꯁꯥ ꯇꯥꯟꯕꯁꯦ ꯋꯥꯠꯇꯦ
ꯑꯗꯨꯃꯁꯨ ꯂꯩꯌꯦꯗꯅ ꯑꯗꯒꯤ ꯑꯃꯨꯛ ꯁꯨꯇꯤꯡ ꯁꯨꯇꯤꯡ ꯔꯦꯟꯖꯁꯦ ꯍꯧꯖꯤꯛ ꯃꯅꯤꯄꯨꯔꯗ ꯂꯩꯔꯕꯩ ꯇꯥꯏꯞꯇꯧꯋꯦ ꯃꯤ ꯊꯥꯒꯠꯅꯔꯛꯑꯦꯕ ꯑꯗꯨꯗꯨ ꯂꯩꯔꯗꯤ ꯆꯠꯅꯤꯡꯕ ꯑꯩꯅ ꯔꯁꯤꯌꯥ ꯆꯠꯅꯤꯡꯕꯒꯤ ꯃꯔꯝꯁꯦ ꯑꯗꯨꯒꯤ ꯁꯨꯇꯤꯡ ꯔꯦꯟꯖꯇꯣ
ꯎꯝ
ꯌꯥꯝ ꯆꯠꯅꯤꯡꯕ ꯃꯈꯟ ꯃꯈꯟ ꯁꯨꯝ ꯀꯥꯞꯅꯤꯡꯕꯗꯣ
ꯑꯗꯣ ꯃꯅꯤꯄꯨꯔꯒꯤꯗꯣ ꯑꯇꯣꯞꯄꯕꯨꯗꯤ ꯎꯗꯦ ꯄꯤꯁꯇꯣꯜꯒꯨꯝꯕꯗꯤ ꯀꯞꯄ ꯃꯥꯜꯂꯦꯁꯨ ꯑꯗꯨꯁꯨ ꯑꯦꯛꯁꯄꯤꯔꯤꯌꯦꯟꯁ ꯇꯧꯅꯤꯡꯉꯦꯕ ꯁꯤꯒꯨꯝꯕꯁꯦ ꯁꯨꯝ ꯇꯧꯍꯧꯗ꯭ꯔꯗꯤ ꯑꯩꯈꯣꯏ ꯀꯩ ꯂꯥꯏꯐꯇ ꯀꯩꯅꯣꯁꯨ ꯍꯣꯏ ꯁꯤꯒꯨꯝꯕ ꯃꯌꯥꯝꯁꯤ ꯇꯧꯍꯧꯒꯗꯕꯅꯦꯕ
ꯎꯝ
ꯆꯞ ꯆꯞ ꯃꯥꯟꯅꯔ ꯂꯩꯕꯗꯨ
ꯑꯩꯁꯨ ꯑꯝꯇ ꯇꯧꯅꯤꯡꯉꯤꯗ ꯄꯩꯁꯥꯁꯦ ꯈꯔ ꯊꯣꯛꯑꯒꯀꯣ ꯑꯗꯨꯝ ꯑꯩꯈꯣꯏꯒꯤ ꯁꯤꯅ ꯊꯣꯛꯄ ꯍꯥꯏꯇꯥꯔꯦ ꯀꯥꯟꯅꯕ ꯃꯑꯣꯡꯗ ꯁꯤꯅ ꯊꯣꯛꯄ ꯍꯥꯏꯇꯥꯔꯦ
ꯀꯅ ꯍꯥꯏꯗꯤ ꯃꯦꯃꯣꯔꯤ ꯑꯣꯏꯕ ꯌꯥꯕ ꯄꯣꯠꯁꯤꯗꯤ ꯇꯧꯕꯗ ꯄꯩꯁꯥ ꯄꯥꯝꯃꯨꯗꯦꯗꯅ ꯑꯣ ꯑꯩꯈꯣꯏ ꯍꯧꯖꯤꯛ ꯁꯒꯣꯜ ꯊꯧꯕ ꯍꯩꯔꯨꯔ ꯀꯩ ꯀꯌꯥꯝꯗꯤ ꯀꯥꯟꯅꯔꯛꯀꯅꯤ ꯀꯩꯁꯨ ꯌꯥꯝꯗꯤ ꯀꯥꯟꯅꯔꯣꯏ ꯕꯠ ꯂꯣꯡ ꯂꯥꯁꯇꯤꯡ ꯃꯦꯃꯣꯔꯤ ꯑꯃꯗꯤ ꯂꯩꯍꯧꯗꯣꯏꯅꯦꯕ
ꯎꯝ
ꯑꯗꯩ ꯍꯧꯖꯤꯛ ꯅꯣꯡꯃꯩ ꯀꯥꯞꯄ ꯍꯥꯏꯔꯣ ꯑꯩꯈꯣꯏꯅ ꯍꯦꯛꯇ ꯂꯥꯟ ꯌꯥꯎꯔꯨꯗꯧꯕꯒꯤ ꯐꯤꯕꯝꯗꯤ ꯀꯩꯁꯨ ꯑꯣꯏꯗꯦꯗꯅ ꯍꯧꯖꯤꯛꯇꯤ
ꯎꯝ
ꯑꯣꯏꯗꯕꯅꯤꯅ ꯕꯠ ꯑꯗꯨꯕꯨ ꯍꯩꯖꯤꯜꯂꯒ ꯑꯗꯨꯃꯥꯏꯅ ꯑꯃ ꯂꯩꯔꯒꯗꯤ ꯁꯨꯝ ꯋꯥꯔꯤ ꯏꯁꯀꯤꯜ ꯑꯣꯏꯅ ꯍꯥꯏꯇꯥꯔꯦ ꯏꯁꯀꯤꯜ ꯑꯣꯏꯅ ꯍꯥꯏꯔꯁꯨꯦ ꯍꯥꯏꯔꯦ ꯃꯦꯃꯣꯔꯤ ꯌꯥꯝ ꯅꯨꯡꯉꯥꯏꯕ ꯑꯃ ꯑꯣꯏꯅ ꯑꯩꯗꯤ ꯁꯤ ꯇꯧꯔꯛꯏꯅꯦꯒ ꯍꯥꯏꯕꯗꯣ
ꯎꯝ
ꯑꯗꯨꯃꯥꯏꯅ ꯑꯃꯗꯤ ꯊꯝꯕꯗꯨ ꯐꯩꯗꯅ ꯍꯦꯛ ꯋꯥꯔꯤ ꯂꯤꯕꯗꯁꯨ ꯅꯨꯡꯉꯥꯏꯗꯣꯏꯅꯤ
ꯎꯝ ꯏꯁꯥꯁꯦ ꯈꯔ ꯐꯒꯠꯂꯦ ꯑꯩ ꯀꯣꯂꯔꯕꯣꯟ ꯑꯥ ꯋꯦꯠꯁꯨ ꯑꯣꯟꯂꯦ ꯀꯦꯖꯤ ꯑꯍꯨꯝ ꯍꯦꯟꯒꯠꯂꯝꯃꯦ
ꯑꯗꯨꯒ ꯀꯣꯂꯔ ꯕꯣꯟ ꯎꯗ꯭ꯔꯦꯕ ꯀꯣꯂꯔ ꯕꯣꯔꯣꯟ ꯎꯗ꯭ꯔꯒꯗꯤ ꯑꯩ ꯁꯣꯜꯖꯔ ꯊꯣꯛꯑꯦꯕ ꯐꯖꯅ ꯁꯣꯜꯖꯔꯒ ꯀꯩꯅꯣꯒ ꯗꯗꯤꯌꯜꯒ ꯇꯣꯉꯥꯟ ꯇꯣꯉꯥꯟ ꯇꯥꯕꯗ ꯑꯩ ꯍꯧꯖꯤꯛ ꯇꯥꯏꯌꯦꯕ ꯑꯩꯁꯦ
ꯁꯦꯁ ꯅꯨꯪꯉꯥꯏꯕꯤꯖꯩ ꯅꯪꯗꯤ ꯗꯥꯏꯁ ꯁꯨꯝꯃꯦꯍꯦ ꯑꯗꯨꯗꯤ ꯅꯪ ꯅꯍꯥꯟꯒꯩ ꯗꯥꯏꯠ ꯋꯥꯠꯄ ꯑꯣꯏꯔꯝꯃꯦ
ꯍꯣꯏ ꯍꯟꯗꯛ ꯀꯤꯅꯣꯗ ꯆꯠꯂꯨꯗꯣ ꯑꯣꯏꯗꯣꯏꯅꯦ ꯈꯔ ꯑꯔꯨꯝꯕꯊꯪꯒꯠꯄ ꯆꯠꯂꯨꯕꯗꯣ ꯄꯩꯁꯥ ꯐꯪꯉꯒ ꯄꯤꯊꯣꯛꯑꯒ ꯅꯠꯇꯕ ꯑꯥ ꯑꯗꯨ ꯅꯨꯃꯤꯠꯇꯁꯨ ꯈꯔ ꯁꯤꯖꯟꯅꯒ꯭ꯔꯦꯗꯅ ꯑꯩꯗꯣ ꯗꯦꯜꯒꯤ ꯊꯕꯛꯅꯤꯗꯅ ꯑꯌꯥꯝꯕ ꯑꯗꯨꯅ ꯑꯣꯏꯗꯣꯏꯅꯤ ꯗꯦꯜ ꯀꯩꯅꯣꯒꯤ ꯁꯣꯜꯖꯔꯒꯤ ꯀꯣꯜꯗꯔ ꯕꯣꯟꯒꯤ ꯊꯕꯛꯅꯦꯕ ꯑꯗꯨꯒꯤ ꯇꯧꯔꯤꯗꯣ ꯑꯗꯨꯅꯁꯨ ꯑꯣꯏꯗꯣꯏꯅꯤ
ꯑꯗꯨꯅ ꯑꯗꯨ ꯑꯗꯨꯝ ꯂꯩꯇ꯭ꯔꯕ ꯊꯕꯛ
ꯑꯗꯨ ꯂꯩꯇ꯭ꯔꯦ ꯑꯩꯅ ꯂꯩꯔꯗꯤ ꯍꯥꯏꯔꯛꯑꯣ ꯍꯥꯏꯒꯤꯕꯅꯦ ꯂꯩꯇ꯭ꯔꯦ
ꯑꯗꯨꯗꯣ ꯑꯩꯅ ꯉꯔꯥꯡ ꯏꯃꯥꯟꯅꯕꯗ ꯍꯥꯏꯔꯦ ꯄꯩꯁꯥ ꯂꯩꯇꯕꯒꯤ ꯋꯥꯔꯤ ꯁꯨꯝ ꯁꯥꯕꯗ
ꯁꯨꯝ ꯋꯥꯔꯤꯗꯁꯨꯝ ꯑꯩꯅ ꯍꯥꯏꯕ ꯑꯩꯁꯨ ꯁꯨꯃꯥꯏꯅ ꯇꯧꯒꯦ ꯈꯣꯠꯀꯦ ꯈꯟꯗꯤ ꯈꯜꯂꯤ ꯃꯔꯛ ꯃꯔꯛꯇ ꯑꯗꯣ ꯋꯥꯔꯛꯑꯕꯅꯤꯅ ꯑꯩ ꯍꯥꯏꯕꯀꯣ
ꯑꯥ
ꯑ ꯃꯣꯏ ꯍꯥꯏꯖꯦ ꯄ꯭ꯂꯥꯏꯒꯤ ꯗ ꯂꯩꯗꯅ ꯖꯣꯟꯅꯤꯗ
ꯅꯣ
ꯄꯥꯏꯒꯦ ꯑꯣꯏꯅ ꯇꯧꯕꯅ ꯐꯠꯇ꯭ꯔꯥ ꯃꯥ ꯑꯗꯨꯅ ꯌꯥ ꯑꯗꯨꯌꯥꯝꯗꯤ ꯋꯥꯔꯣꯏ ꯅ ꯍ ꯀꯩꯅꯣꯗꯣ ꯑꯗꯨ ꯑꯩꯉꯣꯟꯗ ꯍꯥꯏꯔꯛꯄꯅꯦ ꯑꯗꯨꯗꯣ ꯅꯪꯒꯤ ꯏꯟꯇ꯭ꯔꯦꯁ ꯂꯩꯔꯒꯗꯤ ꯑꯩ ꯋꯥꯔꯤ ꯁꯥꯗꯣꯏꯅꯦꯕ
ꯑ ꯇꯧꯁꯟꯅꯕ ꯇꯧꯁꯤꯅꯦ
ꯑꯗꯨꯒꯤ ꯄꯣꯠꯇꯣ
ꯎꯝ
ꯁ ꯅꯪꯗꯤ ꯑꯁꯦꯡꯕ ꯑꯣꯏꯔꯝꯗꯧ ꯃꯥꯂꯤꯅꯦ
ꯑꯁꯦꯡꯕ ꯑꯩ ꯗꯦꯜ ꯌꯥꯝ ꯆꯥꯎꯋꯦ ꯗꯦꯜꯒꯤ ꯊꯕꯛ ꯇꯧꯒꯤꯕꯒꯤ ꯑꯩ ꯗꯦꯜꯗ ꯑꯔꯣꯏꯕꯤꯅꯦꯕ ꯑꯩꯅ ꯇꯝꯃꯤꯖꯦ ꯍꯧꯖꯤꯛ ꯑꯩꯅ
ꯋꯥꯔꯝꯒꯅꯤꯉꯣ ꯗꯦꯜ ꯂꯣ ꯗꯦꯜꯁꯦ ꯋꯥꯕ ꯖꯒꯥꯅꯤꯗꯅ
ꯑꯧ
ꯃꯁꯜꯗꯣ ꯍꯥꯏꯗꯤ ꯆꯣꯛꯊꯒꯟꯕ
ꯑꯇꯣꯞꯄꯗ ꯍꯧꯖꯤꯛ ꯑꯩ ꯏꯝꯄ꯭ꯔꯨꯚꯃꯦꯟꯗ ꯂꯩꯇꯦꯕ ꯄꯥꯝꯕꯣꯝ ꯄꯥꯝꯕꯣꯝꯅꯦ ꯗꯦꯜꯅꯦ ꯁꯣꯜꯖꯔꯅꯦ ꯁꯤꯅꯦꯕꯍꯧꯖꯤꯛ ꯑꯩꯅ ꯏꯝꯄ꯭ꯔꯨꯚꯃꯦꯟꯗ ꯂꯩꯁꯤ ꯑꯩꯉꯣꯟꯗ ꯍꯧꯖꯤꯛ
ꯑꯗ ꯁꯤꯟꯅꯒ꯭ꯔꯦꯕ
ꯑꯥ ꯑꯗꯣ ꯎꯝ ꯌꯧꯔꯦ ꯊꯝꯃꯥ ꯑ ꯊꯝꯃꯒꯦ
ꯐꯔꯦ ꯐꯔꯦ ꯊꯝꯃꯣ ꯊꯝ